ꯍꯥꯏꯒ ꯍꯥꯏꯁ ꯋꯦꯜꯀꯝ ꯕꯦꯛ ꯇꯨ ꯃꯥꯏ ꯆꯦꯅꯦꯜ
ꯋꯦꯗꯔ ꯔꯤꯄꯣꯔꯠ ꯄ꯭ꯂꯤꯁ
ꯎ ꯁꯣꯗ
ꯌꯥꯝ ꯊꯦꯠꯖꯅꯤꯡꯕ ꯑꯩꯈꯣꯏꯒꯤꯅꯦ ꯊꯧꯕꯥꯅꯤ ꯀꯩꯅꯅ ꯇꯧꯔꯤꯁꯦ
ꯏꯕꯤꯝꯃ ꯀꯩꯅꯣꯒꯤ ꯄꯥꯎꯅꯥ ꯀꯩꯅꯣꯒꯤ ꯑꯩꯈꯣꯏꯅ ꯍꯦꯛ ꯆꯪꯄ ꯀꯜꯂꯤ ꯄꯔꯦꯡꯒ ꯑꯗꯨ ꯅꯠꯇꯕꯤ ꯑꯁꯨꯝ ꯁꯥꯏꯗ ꯑꯃ ꯂꯩꯕꯗꯣ
ꯑꯥ
ꯑꯁꯨꯝ ꯅꯥꯀꯟꯒꯤ ꯑꯣ ꯑꯣ ꯀꯩꯅꯣꯔꯝ ꯊꯝꯕ ꯁꯥꯏꯠꯀꯤꯗꯣ
ꯒꯤꯔ ꯂꯩꯕꯗ
ꯍꯌꯦꯛ ꯕꯖꯥꯔ ꯏꯃꯥ ꯀꯩꯊꯦꯜ ꯑꯅꯤ ꯁꯨꯏꯗꯅ ꯑꯩꯈꯣꯏꯅ ꯆꯪꯏ ꯀꯂꯤꯗꯅ ꯑ ꯍꯥꯏꯗꯤ ꯑꯔꯣꯏꯕꯅꯤꯗꯨꯅ ꯑꯗꯨꯒꯤ ꯑꯃ ꯃꯥꯡꯉꯦ ꯏꯃꯥ ꯀꯩꯊꯦꯜꯗꯒꯤ ꯃꯅꯤꯡꯗ ꯂꯩꯕ ꯒꯂꯤ ꯄꯔꯦꯡꯁꯤꯡꯗꯣ ꯑꯗꯨꯅ ꯍꯣꯏ ꯍꯣꯏ ꯑꯗꯨꯗꯨꯅ ꯑꯗꯨꯗ ꯆꯪꯉ ꯂꯩꯕꯣ ꯀꯩꯅꯣ ꯀꯣꯁꯃꯦꯇꯤꯛꯀꯤꯁꯤꯡꯗꯨꯗꯅꯦ ꯍꯣꯜꯁꯦꯜ ꯄꯨꯂꯞ ꯄꯨꯂꯞ ꯌꯣꯟꯕꯒꯤ ꯂꯧꯕꯒꯤꯅꯦ ꯑꯗꯨꯗꯨꯅ
ꯅꯣꯏ ꯀꯃꯥꯏꯅ ꯈꯪꯉꯤꯕ
ꯉꯁꯥꯏ ꯆꯪꯉꯨ ꯏꯕꯦꯝꯃ ꯇꯣꯏꯅ ꯑꯝꯇ ꯊꯥꯊꯩꯍꯧꯋꯦ ꯑꯩꯅꯅꯦ ꯑꯩ ꯁꯤꯑꯥ꯭ꯔꯗ‌ꯣ ꯑꯝꯇ ꯂꯩꯒ‌ꯦ ꯇꯧꯕ
ꯀꯩꯀꯩ ꯌꯥꯎꯍ‌ꯧꯒꯦ
ꯔ‌ꯦꯀꯣ ꯐꯖ ꯐꯖꯕ ꯌꯥꯎꯍꯧꯕꯅꯤ ꯑꯗꯨꯝ ꯒꯥꯂꯤ ꯄꯔꯦꯟꯗ ꯌꯣꯜꯂꯤꯕꯁꯤꯡꯗꯨꯗꯤ ꯑꯗꯨꯗꯅ ꯁꯦꯠ ꯁꯦꯠ ꯂꯧꯕꯗ ꯑꯗꯨꯝ ꯃꯦꯀꯞ ꯀꯗꯤ ꯑꯇꯥꯡ ꯑꯇꯥꯡꯕ ꯑꯗꯨꯗ ꯌꯥꯝ ꯌꯥꯎ‌ꯑꯦ
ꯕꯤꯖꯤꯅꯦꯁ ꯇꯧꯕꯒꯤ ꯑꯗꯨ ꯆꯪꯉ ꯍꯥꯏꯕꯅꯦ
ꯎꯝ ꯑꯗꯨ ꯆꯪꯗꯨꯕ ꯚꯤꯛꯇꯣ ꯋꯥ ꯉꯥꯡꯅꯕꯅ ꯌꯥꯝ ꯍꯥꯎꯋ‌ꯦ ꯅꯪꯅ ꯌꯥꯝ ꯇꯥꯞꯄ‌ꯦ
ꯑꯩꯗꯤ ꯇꯞꯄꯅꯦ ꯕꯤꯛꯇꯣꯗꯤ ꯃꯌꯨꯝꯗꯨꯗ ꯀꯥꯗꯨꯗ ꯃꯇꯣꯟꯗꯧꯔꯝꯃꯅꯤ
ꯂꯥꯏꯐꯁꯦ ꯕ꯭ꯔꯕꯥꯗ ꯇꯥꯔꯦ ꯕ꯭ꯔꯕꯥꯗ ꯇꯥꯔꯦ ꯂꯥꯏꯐꯁꯦ ꯃꯤꯔꯦꯝ ꯑꯣꯏꯔꯤꯁꯦ ꯑꯩꯈꯣꯏ ꯈꯤꯇꯪ ꯉꯥꯏꯍꯧꯔꯦ ꯍꯣꯡꯉꯤꯁꯦ ꯏꯈꯤꯇꯪ ꯉꯥꯏꯔ‌ꯦ ꯃ‌ꯦꯀꯞ ꯃꯃꯟꯅ ꯅꯣꯡꯃ ꯅꯣꯡꯃꯩ ꯇꯥꯡꯈꯠꯂꯛꯄꯅꯦ ꯍꯤꯡꯕꯁꯦ ꯌꯥꯝ ꯂꯨꯔꯦ
ꯐꯥꯎꯟꯗꯦꯁꯟꯗꯣ ꯂꯨꯄꯥ ꯂꯤꯁꯤꯡ ꯃꯔꯤ ꯃꯨꯛ ꯍꯥꯏꯔꯛꯄꯅꯦꯕ ꯃꯥꯅ ꯉꯁꯥꯏ ꯅ‌ꯣꯏ ꯏꯕ‌ꯦꯝꯃꯗꯨꯅ ꯑꯣ ꯃꯥꯒꯤ ꯑꯥ ꯗꯤꯋꯥꯂꯤꯗꯨꯋꯥꯏꯗ ꯑꯃ ꯂꯩꯅꯤ ꯍꯥꯏꯌꯦꯕ ꯑꯗꯨꯗ ꯄꯨꯟꯁꯤꯜꯂꯒ ꯑꯩꯈꯣꯏꯒꯤꯁꯨ ꯍꯥꯏꯗꯤ ꯑꯗꯨꯝ ꯄ꯭ꯔꯥꯏꯖꯇꯣ ꯈꯤꯇꯪ ꯑꯦ ꯀꯩꯅꯣ ꯌꯥꯕ ꯃꯑꯣꯡꯗ ꯌꯦꯡꯉꯒ ꯂꯩꯍꯧꯁ‌ꯦ ꯍꯥꯏꯒ‌ꯦ ꯇꯧꯅꯤ ꯑꯩꯁꯨ
ꯃꯅꯤ ꯃꯅꯤ ꯃꯅꯤ ꯄꯩꯁꯥ ꯄꯩꯁꯥ ꯄꯩꯁꯥ
ꯄꯩꯁꯥꯖ‌ꯦ ꯁꯥꯕꯥ ꯍꯩꯔꯗꯤ ꯅꯨꯡꯉꯥꯏꯗꯧꯅ‌ꯦ ꯆ‌ꯦꯗ ꯇꯧꯔꯥ
ꯄꯩꯁꯥꯖ‌ꯦ ꯍꯦꯛꯞꯄꯒ ꯆꯠꯂꯗꯤꯀꯣ ꯆꯠꯀꯗꯕꯅꯤ
ꯎꯝ ꯕ‌ꯦꯛꯆꯥꯎ ꯕ‌ꯦꯛ ꯆꯥꯎ ꯄꯨꯔ ꯍꯜꯂꯛꯀꯅꯤꯍ‌ꯦ ꯗꯨꯗꯤ
ꯈꯧꯖꯥꯎ ꯈꯧꯖꯥꯎ ꯄꯨꯔ ꯍꯦꯛ ꯆꯠꯀꯗꯝꯅ‌ꯦ
ꯇ꯭ꯋ‌ꯦꯞ ꯍ‌ꯦꯛ ꯂꯣꯏꯔꯝꯕꯒ ꯑꯦꯚꯤꯌꯦꯁꯟꯒꯨꯝꯕ ꯆꯪꯉꯝꯃꯗꯤꯀꯣ
ꯑꯩ ꯄꯥꯝꯗꯦꯗ ꯑꯗꯨꯏ ꯊꯕꯛꯇꯨꯗꯤ ꯑꯩ ꯀꯜꯂꯛ
ꯀꯂꯛꯄꯁꯨ ꯊꯕꯛꯇꯣ ꯑꯩꯈꯣꯏꯗ ꯈꯤꯇꯪ ꯑꯔꯥꯏꯕ ꯍꯥꯏꯕꯗꯨ ꯑ‌ꯣꯏ ꯍꯣꯏ ꯂꯥꯏꯕ ꯅꯠꯇꯦ ꯊꯕꯛ ꯈꯨꯗꯤꯡꯃꯛ ꯑꯔꯥꯏꯕ ꯑꯝꯇ ꯅꯠꯇꯦꯀꯣ ꯀꯩꯅꯣꯁꯨ ꯑꯩꯈꯣꯏꯒꯤ ꯉꯥꯇꯣꯟ ꯁꯥꯡꯗꯨꯁꯨ ꯑ‌ꯦꯚꯤꯌ‌ꯦꯁꯟꯒꯤ ꯐꯅ ꯀꯨꯏꯅ ꯂꯩꯔꯥ ꯇꯧꯔꯝꯃꯤꯅꯦ ꯃꯥꯁꯨ ꯃꯌꯥꯗꯣ ꯌꯥꯗꯕꯗꯩ ꯇ‌ꯣꯛꯏꯅꯦ ꯑꯗꯨꯒ ꯍꯤꯟꯗꯤꯁꯤꯁꯨ ꯑꯗꯨꯝ ꯈꯔ ꯀꯩꯅꯣ ꯇꯧꯕ ꯍꯥꯏꯇꯥꯔꯦ ꯃꯣꯏꯁꯦ ꯍꯤꯟꯗꯤꯁꯨ ꯈꯔ ꯋꯤꯛ ꯑ‌ꯣꯏꯕꯅꯦꯕ ꯍꯤꯟꯗꯤ ꯁꯣꯟꯕ ꯌꯥꯗꯦ ꯏꯅꯤꯁꯁꯨ ꯁ꯭ꯄꯤꯀꯤꯡꯁꯦ ꯁ꯭ꯄꯣꯀꯟꯁꯦ ꯌꯥꯗꯦꯕ ꯎꯝ ꯒ꯭ꯔꯦꯖꯨꯋꯦꯁꯟ ꯃꯇꯝꯗ ꯇꯝꯒꯗꯧꯕꯅꯦꯕ ꯁꯤꯁꯦ ꯑꯩꯈꯣꯏꯅ ꯑꯩꯈꯣꯏꯅ ꯀꯩꯅꯣꯒꯤ ꯀꯣꯂꯦꯖꯗ ꯇꯝꯃꯨꯗꯅ ꯀꯩꯝꯇ ꯈꯥꯏꯗꯣꯛꯄ ꯐꯪꯍꯧꯗꯕ
ꯍꯥꯉꯥꯜꯗꯒ
ꯐꯥ꯭ꯔꯁ ꯁꯦꯝ ꯁꯦꯀꯦꯟ ꯁꯦꯝꯁꯤꯗ ꯏꯁꯄꯣꯀꯟꯁꯦ ꯇꯝꯍꯧꯔꯦꯅ ꯈꯜꯂꯣ ꯐꯥ꯭ꯔꯁ ꯁꯦꯝꯗ ꯑꯗꯨꯝ ꯂꯣꯏ ꯁꯦꯀꯦꯟ ꯁꯦꯝꯗ ꯇꯝꯃꯦꯅ ꯈꯜꯂꯁꯦꯕ ꯑꯗꯨꯝ ꯏꯁꯄꯣꯀꯟꯁ ꯂꯣꯏꯕ ꯉꯝꯅꯦꯕ ꯊꯥ ꯇꯔꯨꯛ ꯂꯥ ꯑꯍꯨꯝꯂꯥ
ꯑꯍꯨꯝ
ꯍ‌ꯣꯏ ꯑꯗꯨꯏꯗꯤ ꯁꯦꯀꯦꯟ ꯁꯦꯝꯖꯨ ꯂ‌ꯣꯏꯁꯤꯜꯂ‌ꯦꯅ ꯈꯜꯂꯁꯦ ꯐꯣ꯭ꯔꯠ ꯐ‌ꯣ꯭ꯔꯠꯇꯒꯤ ꯍꯧꯔꯦꯅ ꯈꯜꯂꯁꯦ ꯐꯤꯞꯐꯥꯎ ꯑꯗꯨꯝ ꯆꯪꯉꯦ ꯍꯥꯏꯔꯁꯦꯕ ꯀꯝꯄ꯭ꯌꯨꯇ꯭ꯔꯁꯦ ꯁꯤ ꯂꯣꯏꯁꯤꯟꯒꯗꯕꯅꯦꯕ ꯁꯤꯛꯁꯁꯦ ꯂꯦꯅꯥ ꯇꯥꯅ ꯑꯦꯛꯖꯥꯝ ꯊꯥꯒꯗꯕꯅꯦꯕ ꯇꯁꯦꯡꯅꯗꯤ
ꯎꯝ
ꯅꯠꯇ꯭ꯔꯒꯁꯨ ꯃꯣꯏ ꯀꯃ꯭ꯔꯁ ꯂꯧꯕ ꯑꯩꯒ ꯆꯠꯃꯤꯟꯅꯕ ꯑꯉꯥꯡꯗꯣ ꯃꯥꯗꯤ ꯌꯦꯡꯉꯣ ꯑꯗꯨꯝ ꯂꯧꯔ ꯂꯧꯔ ꯃꯄꯥꯜꯂꯝꯒ ꯐꯖꯅ ꯀꯣꯏꯕ ꯆꯥꯠꯇꯅ ꯃꯄꯥꯟꯗꯁꯨ ꯊꯕꯛ ꯇꯧꯕ ꯃꯥꯜꯂꯦꯕ ꯑꯗꯨꯩ ꯃꯥꯏꯄꯨꯅꯅ ꯇꯧꯈ꯭ꯔꯦ
ꯂꯦꯔꯤꯁꯨ ꯌꯥꯝ ꯍꯩꯕꯗ ꯀꯂꯦꯖ ꯑꯃ ꯑꯣꯏꯁꯤ ꯥꯏꯅ ꯑꯩꯈꯣꯏꯒꯤ ꯂꯅꯥꯥꯛ ꯌꯦꯦ ꯍꯥꯏꯔꯗ
ꯎꯝ ꯪ ꯒꯣꯜ ꯃꯦꯇꯥꯂꯤꯁ ꯍꯥꯏꯗꯣꯈꯣꯏꯗꯤ ꯑꯣꯏꯕ ꯉꯝꯃꯣꯏꯕ ꯀꯩꯁꯨ
ꯎꯝ
ꯑꯗꯨ ꯁꯥꯏꯠꯀꯤꯁꯨ ꯌꯦꯡꯍꯧꯕ ꯑꯗꯨꯗ ꯁꯥꯏꯠꯀꯤꯁꯦ ꯄꯦꯔꯦꯟꯁꯅ ꯄꯩꯁꯥ ꯌꯥꯝ ꯀꯟꯅ ꯊꯥꯗꯕꯁꯨ ꯉꯝꯗꯕꯅꯤꯅꯀꯣ ꯑꯗꯨ ꯑꯩꯈꯣꯏꯅ ꯑꯩꯈꯣꯏꯅ ꯀꯩꯅꯣ ꯇꯧꯔꯒ ꯁꯥꯏꯠꯀꯤ ꯖꯣꯕ ꯑꯃ ꯌꯦꯡꯕꯁꯨ ꯅꯥꯔꯛꯇꯕꯅꯤꯅ ꯑꯩꯈꯣꯏꯅ ꯀꯩꯅ ꯇꯧꯕ ꯉꯝꯖꯗꯕ ꯃꯤꯒꯤꯗꯤ ꯃꯌꯥꯝ ꯃꯌꯥꯝ ꯇꯝꯍꯜꯂꯤ
ꯍ ꯊꯃ ꯑꯗꯨꯅꯤ ꯈꯔ ꯀꯟꯅ ꯉꯥꯡꯉꯨꯀꯣ ꯕꯤꯇꯣꯗꯅꯦ ꯌꯥꯝ ꯀꯟ ꯀꯟꯅ ꯇꯥꯏ ꯈꯔ ꯈ ꯀꯟ ꯀꯟꯅ ꯉꯥꯡꯉꯨ
ꯅꯨꯡꯁꯤꯗꯣꯣꯏ ꯏꯗꯕꯅꯣ ꯉꯥꯡꯉꯤꯁꯦ
ꯐꯣꯟꯁꯦ ꯊꯥꯡꯇꯣꯛꯑꯒꯗꯤ ꯅꯪꯒꯤꯗꯤ ꯇꯥꯗꯦ ꯑꯃꯗꯅ ꯇꯥꯏ
ꯑꯩꯅ ꯁꯣꯔꯣꯛ ꯃꯄꯥꯟꯗꯅꯤꯅ ꯑꯩꯈꯣꯏ ꯂꯩꯔꯤꯁꯦ ꯀꯪꯒ ꯉꯥꯡ ꯌꯥꯗꯦ ꯍꯞꯨꯋꯤꯠ ꯋꯤꯠ
ꯅꯣꯡ ꯇꯨꯕ ꯀꯥꯟꯗ ꯌꯧꯔꯕꯅꯦ ꯍꯧꯖꯤꯛꯇꯤ ꯅꯣꯡ ꯑꯝꯇ ꯇꯥꯗꯦꯕ
ꯍꯧꯖꯤꯛꯁꯦ ꯅꯣꯡ ꯆꯨꯕ ꯊꯥꯗꯤ ꯑꯣꯏꯔꯤꯅꯦ ꯖꯨꯂꯥꯏ ꯖꯨꯟ ꯖꯨꯂꯥꯏ ꯁꯤ ꯅꯣꯡꯖꯨ ꯊꯥꯅꯦꯕ
ꯖꯨꯟ ꯍꯧꯛꯀ ꯑꯗꯨ ꯆꯨꯗ ꯇꯥꯔꯒꯗꯤ ꯖꯨꯂꯥꯏ ꯍꯧ ꯗꯤ ꯅꯣꯡ ꯌꯥꯝ ꯀꯟꯅ ꯇꯥꯕ ꯊꯥꯔꯦ ꯍꯟꯗꯛꯇꯤ ꯀꯅ ꯇꯥꯔꯦ
ꯎꯝ ꯇꯥꯗꯦ ꯃꯪꯕ ꯈꯛꯇꯪꯅꯦꯕ ꯍꯟꯗꯛꯇꯤ
ꯎꯝ
ꯑꯁ ꯑꯩ ꯀꯦꯔꯦꯂꯥꯗ ꯌꯥꯝ ꯆꯠꯅꯤꯡꯉꯦ
ꯑꯁꯥꯁꯦꯗ ꯆꯥꯎꯈꯠꯈꯤꯅ ꯇꯞ ꯇꯞꯅ ꯆꯥꯎꯈꯠꯁꯤ ꯍꯗ ꯑꯥ ꯌꯧꯁꯤꯒꯤꯅ
ꯃꯣꯏꯒꯤꯗꯤꯅꯦ ꯃꯣꯏꯒꯤ ꯁꯣꯔꯣꯛ ꯀꯣꯏꯂꯁ ꯃꯁꯤ ꯃꯣꯜꯗꯨꯗ ꯏꯁꯤꯡ ꯃꯊꯛꯇꯒ ꯆꯦꯟꯕꯗ ꯎꯝ ꯑꯗꯒꯤ ꯄꯤꯡ ꯂꯤꯂꯤ ꯁꯥꯠꯄꯗꯅꯣ ꯀꯔꯝ ꯀꯥꯟꯗꯣ ꯑꯣꯏ ꯆꯦ ꯎꯝ ꯑꯗꯨ ꯂꯣꯏꯔꯒꯔꯣ ꯏꯁꯤꯡ ꯊꯨꯝꯕ ꯂꯣꯏꯔꯒ ꯅꯠꯇ꯭ꯔꯣ ꯁꯥꯠꯄꯗꯣ ꯏꯁꯤꯡ ꯊꯨꯝꯗꯉꯩꯗ ꯑꯃ ꯑꯣꯏꯕ ꯑꯣꯣ ꯍꯣꯏ ꯍꯣꯏ ꯏꯁꯤꯡ ꯊꯨꯝꯝꯕ ꯂꯣꯏꯔꯦ ꯑꯣꯛꯇꯣꯕꯔ ꯑꯗꯨꯋꯥꯥꯏ ꯑꯣꯏꯔꯒꯅꯤ ꯃꯥꯅꯦ ꯑꯣꯛꯇꯣꯕꯔ ꯑꯗꯨꯋꯥꯏ ꯑꯣꯏꯗꯣꯏꯅꯤ ꯊꯝꯕꯥꯜꯁꯦ ꯃꯣꯏꯔꯥꯡꯗꯒꯤ ꯏꯝꯐꯥꯜ ꯍꯦꯅ ꯊꯣꯡ ꯂꯩ ꯊꯥꯔꯣꯛꯑꯁꯦ ꯃꯣꯏ ꯂꯨꯄꯥ ꯎꯝ ꯃꯣꯏ ꯂꯨꯄꯥ ꯀꯟꯒꯤꯅꯦ ꯍꯣꯏ ꯊꯥꯎ ꯑꯃꯨꯛ ꯁꯔꯝꯒꯅꯤꯀꯣ ꯅꯣꯡꯐꯨꯇꯣꯛꯀꯦ ꯄꯨꯔꯅꯤꯃꯥ ꯅꯨꯃꯤꯠꯇ ꯂꯩꯕꯅꯦꯕ ꯊꯔꯣꯗ ꯇꯔꯨꯛꯀ ꯑ ꯂꯩꯌꯦ ꯑꯇꯣꯞꯄꯒꯁꯨ ꯌꯥꯎꯋꯦꯕ ꯂꯨꯄꯥ ꯀꯨꯟꯒꯤ ꯗ ꯂꯌꯥ ꯀꯩ ꯀ ꯄꯥꯟꯗꯤ ꯗꯗꯥꯎꯅꯤꯗ ꯈꯟꯕ ꯍꯥꯏꯔꯒ ꯆꯪꯉ ꯆꯪꯉ ꯊꯤꯔꯒꯅ ꯑꯍꯣꯡꯕ ꯐꯪꯕꯀꯣ ꯆꯪꯗ꯭ꯔꯕꯅ ꯐꯪꯗꯕ
ꯑꯍꯩꯕ ꯃꯤꯒꯤꯅ ꯍꯣꯡꯉꯦ ꯍꯩꯇꯕ ꯃꯤꯒꯤꯅ ꯇꯥꯡꯉꯤ
ꯎꯝ ꯀꯝꯄ꯭ꯌꯨꯇꯔꯒꯤꯅꯦ ꯑꯩ ꯑꯥ ꯍꯦꯛ ꯌꯧꯕꯒ ꯅꯣꯠꯁꯇꯣ ꯊꯥꯕꯤꯔꯛꯀꯦ ꯑꯍꯥꯟꯕꯒꯤꯗꯣ
ꯎꯝ ꯍꯥꯏꯔꯛꯑꯣ ꯇꯧꯔꯁꯤ ꯑꯩ ꯑꯩꯈꯣꯏ ꯃꯤ ꯑꯣꯏꯗꯕ ꯌꯥꯗꯕꯅꯤ
ꯍꯥꯏꯗꯤ ꯈꯤꯇꯪ ꯑꯣꯏꯔꯁꯨ ꯌꯦꯡꯉ ꯆꯑꯗꯤ ꯑꯣꯖꯥ ꯃꯃꯥꯡꯗ ꯈꯤꯇꯪꯁꯦ ꯏꯁꯃꯥꯔꯠ ꯁꯥꯏꯏꯗꯅ
ꯎꯝ
ꯏꯁ꯭ꯃꯥꯠ ꯦꯛ ꯑꯗꯨ ꯃꯣꯏ ꯑꯍꯝꯕ ꯍꯥꯏꯔꯛꯑꯅꯦꯕ ꯑꯍꯥꯟꯕꯒꯤ ꯊꯥ ꯑꯍꯨꯝꯒꯤ ꯗꯣ ꯑꯣ ꯑꯗꯨꯝ ꯂꯣꯏꯅꯃꯛ ꯍꯧꯖꯤꯛꯇꯤ ꯂꯣꯏꯅꯃꯛ ꯌꯥꯎꯔꯕꯅꯦꯕ ꯗꯤꯖꯦ ꯇꯝꯕꯗ ꯇ꯭ꯔꯤꯄꯨꯜ ꯐꯤ ꯑꯗꯨꯝ ꯍꯥꯞꯄꯅꯦꯕ ꯍꯥꯟꯅ ꯍꯥꯟꯅ ꯊꯥꯏꯅꯩ ꯍꯥꯞꯇꯕ ꯌꯥꯎꯔꯝꯕ ꯃꯥꯜꯂꯦꯕ ꯑꯩꯅꯁꯨꯝ ꯈꯟꯕꯗꯀꯣ ꯗꯨꯅ ꯗꯤꯁꯤ ꯄꯨꯂꯞ ꯊꯥꯔꯒ ꯑꯗꯨꯝ ꯑꯦꯛꯖꯥꯝ ꯑꯅꯤ ꯇꯧꯗꯣꯏ ꯑꯝꯇꯪ ꯇꯧꯔ ꯂꯣꯏꯁꯤꯟꯕꯁꯨ ꯌꯥꯎꯕ ꯃꯥꯜꯂꯦꯕꯀꯣ ꯑꯗ ꯑꯩꯅ ꯁꯨꯝ ꯊꯤꯔꯛꯄꯗ ꯑꯗꯨꯝ ꯌꯥꯎꯔꯦ ꯑꯍꯝꯕꯩ ꯇꯝꯕꯒ ꯑꯅꯤ ꯊꯥ ꯑꯍꯨꯝ ꯑꯍꯨꯝꯒꯤ ꯃꯇꯨꯡꯗ ꯑꯦꯛꯖꯥꯝ ꯊꯥꯏꯗꯅ ꯊꯥ ꯑꯍꯝꯕꯗꯨꯒ ꯊꯥ ꯍꯧꯖꯤꯛꯀꯤ ꯀꯣꯟ ꯂꯩꯍꯣꯏ ꯊꯥ ꯑꯍꯨꯝꯗꯨꯒ ꯆꯞ ꯃꯥꯟꯅꯕ ꯄꯣꯠꯅꯦꯕ ꯑꯃꯅ ꯀꯩꯅꯣꯗ ꯅꯝꯖꯕꯩ ꯋꯥꯅꯦꯕ ꯃꯥꯏꯀ꯭ꯔꯣꯁꯣꯞꯇ ꯅꯝꯖꯕꯩ ꯋꯥꯅꯦꯕ ꯃꯥꯏꯀ꯭ꯔꯣꯁꯣꯞꯇꯅ ꯑꯃꯨꯛ ꯈꯔ ꯂꯦꯕꯔꯗꯒꯤ ꯈꯔ ꯇꯣꯄꯤꯛ ꯍꯥꯏꯗꯤ ꯈꯔ ꯑꯍꯦꯟꯕ ꯍꯥꯞꯄꯛꯇꯣꯏꯅꯦꯕ ꯃꯣꯏꯅ ꯑꯗꯨꯩ ꯈꯛꯀꯤ ꯋꯥꯅꯤꯗ ꯑꯇꯩꯗꯤ ꯆꯞ ꯃꯥꯟꯅꯕꯅꯤꯗ ꯑꯣꯖꯥꯅ ꯑꯗꯨꯝ ꯑꯗꯨꯒ ꯃꯥꯏꯀ꯭ꯔꯣꯁꯣꯞꯇꯅ ꯑꯃꯨꯛ ꯈꯔ ꯍꯥꯞꯇꯦ ꯍꯥꯞꯁꯜꯂꯦ ꯍꯩꯁ ꯗꯤ ꯑꯦꯝ ꯑꯦ ꯑꯗꯩ ꯑꯦꯁ ꯑꯦꯁ ꯑꯦꯁꯦꯁꯇꯨꯕꯨꯗꯤ ꯑꯩ ꯅꯪꯍꯧꯗ꯭ꯔꯦꯀꯣ
ꯎꯝ
ꯑꯦꯛꯁꯇ꯭ꯔꯥ ꯀ꯭ꯂꯥꯁ ꯄꯤꯌꯣ ꯍꯥꯏꯕꯗꯣ ꯑꯗꯨꯝ ꯍꯥꯏꯕ ꯇꯟꯗꯅ ꯑꯗꯨꯝ ꯇꯣꯛꯑꯕꯅꯦꯕ ꯑꯗꯒꯤ ꯑꯃ ꯌꯥꯇꯨꯝꯗꯨꯁꯨ ꯑꯩꯉꯣꯟꯗ ꯇꯥꯛꯄꯤꯌꯨ ꯍꯥꯏꯕꯨ ꯇꯥꯈꯤꯗ꯭ꯔꯕꯅꯦꯕ ꯑꯗꯨꯝ ꯇꯥꯛꯇ꯭ꯔꯁꯨ ꯇꯧꯕꯤꯔꯛꯑꯣ ꯍꯥꯏꯕꯨ ꯇꯧꯕꯤꯔꯛꯈꯤꯗ꯭ꯔꯕꯅꯦꯕ ꯑꯃꯛ ꯁꯥꯎꯅꯤꯡꯉ ꯑꯦꯁ ꯑꯨ ꯁꯥꯎꯅꯤꯡꯉ ꯑꯩ
ꯎ
ꯃꯨꯛ ꯁꯥꯎꯅꯤꯡꯕ ꯄꯣꯛꯂꯛꯑꯦ ꯑꯗꯨꯅ ꯑꯍꯥꯕꯒꯤ ꯑꯗꯨꯝ ꯂꯥꯛꯑꯀꯥꯟꯗ ꯑꯗꯨꯝ ꯂꯥꯏꯕꯅꯤꯗ ꯑꯥꯕ ꯌꯔꯛꯄꯗ ꯑꯗꯣ ꯍꯧꯖꯤꯛꯇꯤꯅꯦ ꯑꯗꯨꯝ ꯃꯤ ꯃꯤꯒꯤ ꯑꯗꯨꯝ ꯃꯁꯥ ꯃꯁꯥꯒꯤ ꯑꯃꯨꯛ ꯑꯗꯨꯝ ꯄ꯭ꯔꯦꯛꯇꯤꯀꯦꯜꯁꯦ ꯊꯤꯑꯣꯣꯔꯤ ꯂꯤꯃꯤꯠꯇꯗꯤ ꯑꯗꯨꯝ ꯊꯤꯑꯣꯣꯔꯤ ꯐꯖꯅ ꯇꯧꯔꯒ ꯄ꯭ꯔꯦꯛꯇꯤꯀꯦꯜꯗꯤ ꯌꯥꯝ ꯀꯟꯅ ꯇꯧꯍꯟꯗꯦ ꯍꯥꯏꯕꯅꯦꯕ ꯃꯣꯏꯒꯤꯗꯤ ꯑꯣ ꯑꯁꯤꯒꯤ ꯄꯣꯏꯟꯇꯦꯛꯁ ꯀꯩꯀꯔꯥꯁꯤꯗꯤ ꯑꯗꯨꯝ ꯄ꯭ꯔꯦꯛꯇꯤꯀꯦꯜ ꯑꯣꯏꯅ ꯅꯨꯡꯇꯤ ꯈꯨꯗꯤꯤ ꯑꯗꯨꯝ ꯄꯥꯏꯍꯜꯂꯝꯃꯤ ꯊꯤꯑꯣꯣꯔꯤꯗꯤ ꯑꯣꯖꯥꯅ ꯑꯍꯧꯕꯗꯨꯗ ꯁꯤꯁꯤꯁꯤ ꯇꯥꯛꯑꯝꯃꯅꯤ ꯑꯗꯨꯒ ꯑꯩꯈꯣꯏꯅ ꯏꯁꯤꯟꯕꯒꯤ ꯃꯈꯥ ꯄꯣꯜꯂꯦꯕꯁꯤꯗꯤ ꯑꯗꯨꯝ ꯃꯣꯏꯅꯅꯦ ꯊꯤꯑꯣꯣꯔꯤ ꯃꯑꯣꯡꯗ ꯇꯥꯛꯂꯛꯇ꯭ꯔꯗꯤꯅꯦ ꯅꯪ ꯅꯪꯅ ꯇꯧꯕ ꯏꯁꯇꯦꯞ ꯈꯨꯗꯤꯡꯃꯛ ꯏꯛꯁꯤꯜꯍꯧꯕ ꯑꯩ ꯄꯪꯗꯅ ꯈꯔ ꯏꯍꯧꯗꯕ ꯌꯥꯎꯋꯦꯕꯀꯣ ꯀꯣ ꯅꯪ ꯑꯗꯨꯝ ꯇꯥꯛꯂꯛꯀꯥꯟꯗꯅꯦ ꯁꯤꯒꯤ ꯇꯨꯜ ꯕꯥꯔꯗ ꯁꯤ ꯌꯥꯎꯏꯤ ꯁꯤꯒꯤ ꯃꯦꯅ꯭ꯌꯨ ꯕꯥꯔꯗ ꯁꯤ ꯌꯥꯎꯏꯤ ꯍꯥꯏꯁꯦ ꯁꯤꯁꯨ ꯑꯦꯛꯖꯥꯝꯗ ꯍꯪꯉꯦ ꯆ ꯇꯣꯏꯅꯦꯕ ꯁꯤꯅꯦꯕ ꯈ꯭ꯋꯥꯏ ꯍꯪꯉꯛꯇꯣꯏꯁꯦ ꯑꯗꯒꯤ ꯇ꯭ꯔꯤꯄꯜ ꯁꯤꯒꯤ ꯊꯥꯔꯀꯥꯟꯗ ꯍꯪꯉꯛꯇꯣꯏꯁꯦ ꯑꯌꯥꯝꯕꯅꯅꯦ ꯀꯟꯇ꯭ꯔꯣꯜ ꯄ꯭ꯂꯁ ꯑꯦꯁ ꯅꯝꯃꯒꯗ ꯁꯣꯔꯠꯀꯠꯁꯦ ꯀꯩꯅꯣ ꯀꯟꯇ꯭ꯔꯣꯜ ꯄ꯭ꯂꯁ ꯑꯦꯁꯇ ꯀꯟꯇ꯭ꯔꯣꯜ ꯄ꯭ꯂꯁ ꯕꯤ ꯀꯟꯇ꯭ꯔꯣꯜ ꯄ꯭ꯂꯁ ꯑꯣ ꯇꯧꯔꯒ ꯑꯣꯞꯁꯟ ꯑꯗꯨꯃꯥꯏꯅ ꯄꯤꯔꯛꯇꯣꯏꯅꯦꯕ ꯑꯗꯨꯅ ꯑꯗꯨ ꯆꯦꯟꯅꯕꯅꯦꯕ ꯀꯟꯇ꯭ꯔꯣꯜ ꯄ꯭ꯂꯁꯇ ꯑꯗꯨꯗꯣ ꯅꯝꯕꯁ ꯑꯗꯨꯝ ꯆꯦꯟꯅꯕꯅꯤ ꯑꯗꯨ ꯑꯗꯨꯒꯤ ꯃꯤꯁꯇ ꯇꯥꯛꯂꯛꯏꯉꯩꯁꯤꯗꯅꯦ ꯅꯪ ꯀꯟꯇ꯭ꯔꯣꯜ ꯁꯣꯔꯠ ꯐꯣꯝ ꯁꯣꯔꯠꯀꯠꯀꯤ ꯁꯣꯔꯠ ꯐꯣꯝꯁꯦ ꯀꯩꯅꯣ ꯑꯗꯒꯤ ꯅ꯭ꯌꯨꯁ ꯂꯥꯏꯠ ꯄꯨꯊꯣꯛꯄꯩꯁꯤꯅ ꯁꯣꯔꯠꯀꯠ ꯀꯤꯉꯦ ꯍꯥꯏꯕꯗ ꯁꯣꯔꯠꯀꯠ ꯂꯣꯏꯅ ꯅꯪ ꯀꯩꯅꯣ ꯇꯧꯔꯒ ꯏꯁꯤꯜꯍꯧꯕ ꯑꯩꯗꯤ ꯏꯁꯤꯜꯍꯧꯗꯦꯕ ꯌꯥꯝꯅ ꯑꯗꯨꯒꯤ ꯑꯦꯗꯚꯥꯟꯇꯦꯖꯦꯁꯇꯣ ꯃꯥꯡꯉꯦꯕ ꯀꯟꯖꯥꯅꯤꯗꯩ ꯍꯪꯉꯨꯗꯨꯁꯨ ꯑꯩꯅ ꯌꯥꯝ ꯀꯟꯅ ꯀ꯭ꯂꯣꯁ ꯑꯣꯏꯗꯕꯅꯤꯅ ꯈꯪꯍꯧꯗꯦꯗꯅ ꯑꯗꯨꯒꯤ ꯑꯗꯨꯝ ꯇꯥꯂꯛ ꯇꯥꯂꯛ ꯈꯨꯗꯤꯡꯃꯛ ꯀꯁꯦꯜꯍꯧꯕ ꯅꯪ ꯀꯥꯏꯔꯨꯅꯨꯕ ꯑꯗꯨꯝ ꯍꯧꯕꯗꯤ ꯏꯕ ꯍꯧ ꯌꯥꯏ ꯍꯧꯕꯗꯤ ꯑꯗꯨꯝ ꯏꯕ ꯍꯧꯕ ꯌꯥꯔꯦ ꯃꯣꯁꯀꯗꯤ ꯆꯄꯥꯛ ꯆꯄꯥꯛꯇꯤ ꯂꯩꯕꯅꯦ ꯑꯩꯑꯦ ꯑꯩꯅ ꯆꯤꯟꯗꯨꯨꯝꯗ ꯊꯥꯔꯛꯈꯤꯕꯒꯤ
ꯎꯝ
ꯑꯗꯨꯅ ꯃꯥꯏ ꯅꯣꯠꯁ ꯑꯩ ꯒ꯭ꯌꯥꯟ ꯇꯥꯗꯦ ꯇꯁꯦꯡꯅ ꯄꯥꯕꯁꯨ ꯋꯥꯏ ꯀꯩꯁꯨ ꯀꯥꯟꯅꯗꯕꯗꯣ ꯃꯥꯅ ꯁꯟꯊꯣꯛ ꯁꯟꯊꯣꯛ ꯇꯥꯛꯄꯒꯤꯅꯤꯅ ꯇꯟꯗꯅ
ꯍꯥꯎ